ꯑꯣ
ꯍꯜꯂꯣ ꯍꯜꯂꯣ ꯑꯩ ꯁꯤ ꯈꯪꯉꯦ ꯑꯌꯥ ꯇꯕ꯭ꯔꯥ
ꯎꯝ ꯌꯥꯝ ꯇꯞꯅꯒ ꯄꯥꯏꯈꯠꯂꯛꯏ ꯀꯣ
ꯌꯥꯝ ꯇꯞꯅ ꯄꯥꯏꯈꯠꯂꯛꯑꯦꯕ
ꯎꯝ
ꯎꯝ ꯀꯩꯅꯣꯅꯦ ꯅꯪ ꯀꯣꯂꯦꯖ ꯀꯥꯕ ꯍꯟꯗꯛ
ꯑ ꯍꯣꯏ ꯀꯥꯏꯌꯦ ꯑꯦꯛꯖꯥꯝ ꯂꯣꯏꯕꯗ ꯉꯥꯏꯔꯤꯌꯦ
ꯑꯥ ꯂꯝꯐꯦꯜꯗ ꯀꯥꯏꯀꯣ ꯑꯦꯟ ꯖꯤ ꯀꯣꯂꯦꯖꯇ
ꯎꯝ ꯎꯝ
ꯇꯥꯏꯌꯦ
ꯀꯥꯏꯌꯦ
ꯀꯥꯕ꯭ꯔ ꯀꯥꯏꯌꯦ
ꯎꯝ
ꯑꯣ
ꯇꯥꯕ꯭ꯔꯣ
ꯅꯪ ꯅꯪ ꯑ ꯇꯥꯏꯌꯦ ꯇꯥꯏ ꯇꯥꯏ
ꯀꯔꯤ ꯍꯟꯖꯥꯡ ꯆꯥꯔꯒꯦ ꯑꯌꯨꯛꯇꯤ
ꯑꯩ ꯑꯌꯨꯛꯇꯤ ꯀꯥꯡꯁꯣꯏ ꯆꯥꯏ ꯑꯌꯨꯛꯇꯗꯤ ꯀꯥꯡꯁꯣꯏ ꯆꯥꯏ ꯑꯗꯨ ꯅꯪꯒꯤ ꯃꯤꯡ ꯊꯣꯛꯄꯗꯣ ꯑꯩ ꯈꯪꯉꯦꯕ ꯈꯪꯕ꯭ꯔꯥ
ꯎꯝ
ꯕꯣꯜꯒ ꯁꯥꯟꯅꯒꯨꯝ ꯇꯧꯕꯅꯦ ꯑꯗꯨꯝ ꯑꯉꯥꯡꯗꯣ
ꯎꯝ
ꯅꯣꯏ ꯍꯦꯔꯣꯔꯣ ꯑꯗꯨꯗꯣ ꯃꯣꯏ ꯍꯦꯔꯣꯗ ꯑꯩ ꯍꯪꯉꯣ ꯈꯪꯒꯅꯤ
ꯑꯗꯣ ꯑꯩ ꯊꯣꯛꯏꯕ ꯃꯤꯡꯁꯤ ꯅꯠꯇꯦꯀꯣ ꯁꯤꯒꯤ ꯃꯤꯡꯁꯤꯗꯤ ꯅꯠꯇꯦ
ꯑꯩ ꯏꯃꯥꯟꯅꯕꯅꯦ ꯃꯥ ꯄꯥꯏꯗꯕ ꯑꯩꯅ ꯑꯃꯨꯛ ꯄꯥꯏꯕꯤꯔꯕ
ꯑꯥ ꯑꯥ ꯑꯥ ꯃꯥ
ꯑꯗꯨꯒꯤꯅꯗꯥ ꯃꯥ ꯅꯍꯥꯟꯗꯣ ꯄꯥꯏꯒꯦ ꯍꯥꯏꯕꯅꯦꯕ ꯑꯗꯨꯒ ꯄꯥꯏꯗ꯭ꯔꯦ ꯍꯥꯏꯕ ꯑꯃꯨꯛꯀ
ꯎꯝ ꯕꯣꯜ ꯁꯥꯟꯅꯃꯤꯟꯅꯔꯛꯑꯦꯕ ꯑꯁꯤ ꯁꯤ ꯃꯤꯡꯗꯨ ꯃꯨꯕ꯭ꯔ ꯃꯥꯗꯣ
ꯎꯝ
ꯎꯝ ꯃꯥꯅꯤ ꯃꯥꯅꯤ ꯑꯩꯅ ꯈꯜꯂꯤꯁꯤ ꯆꯨꯝꯃꯤ ꯑꯩꯅ ꯈꯜꯂꯤꯁꯤ
ꯃꯤꯅ ꯍꯪꯕꯒ ꯈꯨꯝꯃꯛꯇꯦ
ꯍꯣꯏꯅꯦ ꯑꯩ ꯀꯥꯡꯁꯣꯏ ꯆꯥꯏ ꯍꯥꯏꯔꯗꯅ
ꯅꯠꯇꯦ ꯑꯩꯅ ꯃꯦꯁꯦꯁ ꯊꯥꯕꯗꯣ ꯍꯜꯂꯛꯑꯣ ꯍꯥꯏꯕꯅꯦ ꯅꯪꯕꯣ
ꯏ ꯌꯥꯝ ꯑꯣꯏ ꯎꯏꯌꯦ ꯐꯣꯟ ꯑꯃꯗꯣ ꯍꯥꯡꯗꯣꯏꯅꯦ ꯑꯗꯨꯏꯅꯦ
ꯃꯃꯤꯡ
ꯍꯣꯏ ꯕꯥ ꯍꯥꯏꯔꯛꯀꯦ ꯀꯩꯗꯧꯔꯒꯦ ꯉꯥꯏꯕ ꯉꯝꯗ꯭ꯔꯕꯣ ꯐꯣꯟ ꯍꯥꯡꯗꯣꯛꯄ ꯌꯥꯗꯕꯩꯅꯦ ꯍꯥꯏꯔꯦꯗꯅ
ꯍꯣꯏ ꯎꯝ ꯊꯔꯣꯏꯒ ꯊꯔꯣꯏꯒ ꯆꯞ ꯃꯥꯟꯅꯩ ꯅꯪꯁꯦ ꯌꯥꯝ ꯇꯞꯄꯗꯣ
ꯑꯥ ꯐꯖꯥꯗꯦꯍꯦ ꯃꯤꯗꯤ ꯐꯖꯅ ꯎꯁꯤꯠꯇꯦꯍꯦ
ꯃꯥ ꯉꯣꯟ ꯑꯃꯨꯛ ꯊꯩꯔꯛꯀꯦ ꯇꯨꯠ
ꯏꯁ ꯍꯥꯏꯕꯤꯈ꯭ꯔꯕꯅꯦ ꯍꯥꯏꯕꯤꯈ꯭ꯔꯕꯅꯦ ꯁꯤꯃꯤꯁꯇꯔ ꯀꯌꯥ ꯇꯥꯃꯤꯅꯣ ꯅꯪ
ꯑꯥ ꯑꯩ
ꯊꯥꯔꯠ ꯊꯥꯔꯠ ꯊꯥꯔꯠ ꯀꯥꯏꯔꯥ ꯊꯥꯔꯠ ꯀꯥꯏꯔꯥ ꯍꯟꯗꯛ
ꯑꯣ ꯅꯞꯇꯅ ꯀꯣ
ꯊꯥꯔꯠ ꯁꯦꯝ ꯀꯥꯏꯔꯕ
ꯆꯥꯛ ꯍꯤꯟꯖꯥꯡ ꯊꯣꯡꯕꯤꯕ ꯂꯥꯛꯑꯣ ꯑꯗꯨꯗ ꯊꯕꯛ ꯂꯩꯇ꯭ꯔꯗꯤ
ꯐꯠ ꯁꯦꯝ ꯀꯥꯕ ꯍꯥꯏꯔ ꯍꯟꯗꯛ
ꯇꯥꯕ꯭ꯔꯣ
ꯇꯥꯌꯦ ꯇꯥꯗ꯭ꯔꯕꯣ
ꯇꯥꯏꯌꯦ
ꯅꯪ ꯍꯟꯗꯛ ꯊꯥꯔꯠ ꯁꯦꯝ ꯀꯥꯕ꯭ꯔꯥ ꯍꯥꯏꯕ
ꯐꯣꯠ
ꯐ꯭ꯔꯣꯠ ꯑꯣ
ꯎꯝ
ꯎꯝ ꯐꯩ ꯐꯩ ꯐꯩ ꯀꯩ ꯗꯤꯄꯥꯔꯠꯃꯦꯟꯅꯣ
ꯍꯥ ꯄꯣꯂꯤꯇꯤꯀꯦꯜ ꯁꯥꯏꯟꯁ ꯑꯣꯏꯕ
ꯄꯣꯂꯤꯇꯀꯦꯜ ꯁꯥꯏꯟꯁ ꯑꯣ ꯌꯥꯝ ꯐꯩꯅꯦ ꯑꯩꯗꯤ ꯏꯗꯨꯀꯦꯁꯟꯅꯦ ꯏꯗꯨꯀꯦꯁꯟꯅꯦ
ꯑꯦ ꯏꯗꯨꯀꯦꯁꯅꯦꯜ ꯗꯥꯏꯔꯦꯛꯇꯔ ꯑꯣꯏꯕ ꯌꯥꯔꯅꯤꯅꯦ ꯑꯗꯨꯗꯤ
ꯑꯁ ꯑꯁ ꯑꯁ ꯍꯥꯏꯖꯤꯜꯂꯣ ꯍꯥꯏꯖꯤꯜꯂꯣ ꯍꯥꯏꯖꯤꯜꯂꯣ ꯍꯥꯏꯖꯜꯂꯣ
ꯍꯩꯖꯤꯟꯗꯦ ꯑꯁꯦꯡꯕꯅꯦ ꯎꯝ
ꯍ
ꯄꯨꯡ ꯀꯌꯥꯗ ꯆꯥꯛ ꯊꯣꯡꯕ ꯍꯧꯗꯣꯏꯅꯣ ꯑꯩꯗꯤ ꯄꯨꯡ ꯃꯔꯤ ꯇꯥꯔꯦꯅꯦ ꯆꯥꯛ ꯍꯤꯟꯖꯥꯡ ꯊꯣꯡꯕ ꯍꯧꯔꯅꯤ ꯅꯪꯒ ꯋꯥꯔꯤ ꯁꯥꯕ ꯂꯣꯏꯔꯗꯤ
ꯑꯩꯗꯤ ꯑꯩꯈꯣꯏ ꯌꯨꯝꯗ ꯂꯩꯕꯅꯤꯅ ꯑꯩꯅ ꯊꯣꯡ ꯭ꯔꯦ ꯅꯨꯡꯗꯥꯡꯗꯤ ꯑꯌꯨꯛꯇ ꯈꯛ ꯊꯣꯡꯉꯤ ꯑꯩꯈꯣꯏ ꯏꯃꯥ ꯏꯄꯥꯗꯣ ꯊꯕꯛ ꯍꯜꯂꯛꯄ ꯄꯅꯤꯅ ꯅꯨꯡꯗꯥꯡꯗꯗꯤ ꯊꯣꯡꯕꯤꯌꯦ ꯃꯣꯏꯅ ꯑꯌꯨꯛꯇꯈꯛ ꯑꯩꯅ ꯆꯥꯛ ꯍꯤꯟꯖꯥꯡ ꯊꯣꯡꯉꯦ
ꯎꯝ ꯅꯆꯦ ꯈꯣꯏꯗꯤ ꯊꯣꯡꯕꯤꯗꯕ꯭ꯔꯣ
ꯏꯆꯦ ꯂꯩꯇꯦ ꯏꯅꯥꯎꯄꯥꯒ ꯑꯩꯒ ꯈꯛꯇꯅꯦ ꯅꯨꯄꯥ ꯈꯛꯇꯅꯦ ꯅꯨꯄꯤ ꯂꯩꯇꯦ ꯇꯤ ꯅꯨꯄꯤ ꯏꯁꯅꯣ ꯎꯝꯂꯧꯆꯧ
ꯍꯩ ꯀꯔꯤꯔꯣ
ꯀꯔꯤꯔꯣ
ꯃꯩꯇꯩꯂꯣꯟꯗ ꯑꯗꯨꯝ ꯍꯥꯏꯕ ꯌꯥꯗ꯭ꯔꯣ
ꯀꯩꯁꯨ ꯀꯥꯏꯗꯦ ꯁꯤꯗꯤ ꯑꯩꯅ ꯈꯪꯕꯒꯤꯅꯤ ꯃꯌꯥꯝꯕ ꯑꯩꯅ ꯈꯪꯕꯒꯤ ꯍꯥꯏꯕꯅꯦ ꯀ
ꯑꯩꯈꯣꯏꯗꯤ ꯅꯨꯄꯥ ꯉꯥꯛꯇ ꯑꯦ ꯅꯨꯄꯤ ꯉꯥꯛꯇꯅꯤ
ꯑꯗꯨꯗꯤ ꯑꯃ ꯐꯝ ꯑꯃ ꯐꯥ ꯇꯗꯅ ꯑꯩꯅ
ꯅꯪ ꯑꯣꯏꯅ ꯐꯥꯔꯅꯤ ꯑꯩꯅ
ꯎ ꯅꯪ ꯐꯥꯅꯕ ꯅꯪꯅ ꯑꯩ ꯐꯥꯕꯗꯨꯗꯤ ꯅꯣ ꯅꯦꯕꯔ
ꯑꯦꯁ ꯏꯁ ꯍꯍꯍꯍ
ꯎꯝ ꯎꯝ ꯌꯥꯝ ꯅꯨꯡꯁꯤꯔꯤꯗ ꯂꯩꯇꯦ ꯌꯨꯝꯗꯅꯤ ꯂꯩꯔꯤꯕꯁꯤ ꯑꯩꯅ
ꯌꯨꯝ ꯌꯨꯝꯁꯦ ꯅꯪ ꯇꯝꯄꯥꯛꯇꯩꯔꯦ ꯅꯪꯁꯨ
ꯎ ꯎꯝ ꯀꯥꯏꯔꯤꯅꯣꯗ ꯆꯤꯡꯗꯅꯤ
ꯑꯣ ꯑꯣ ꯅꯪꯗꯤ ꯀꯣꯂꯦꯖ ꯀꯔꯤ ꯀꯃꯥꯏ ꯑꯦꯛꯖꯥꯝ ꯊꯥꯔꯦꯕ ꯑꯗꯨꯗꯤ ꯅꯪ ꯂꯩꯇ꯭ꯔꯗꯤ ꯁꯤꯗ
ꯌꯨꯝꯗꯒꯤ ꯑꯗꯨꯝ ꯂꯥꯛꯏꯗꯅ
ꯑꯣ ꯅꯨꯡꯁꯤꯕꯅ ꯅꯨꯡꯉꯥꯏꯗꯨꯅꯤ
ꯅꯪ ꯂꯧꯕ ꯂꯥꯛꯄꯤꯒꯦ ꯍꯥꯏꯕ꯭ꯔꯣ
ꯌꯥꯝ ꯅꯨꯡꯁꯤꯕ ꯋꯥꯅꯤꯅꯦ
ꯂꯧꯕ ꯂꯥꯛꯄꯕꯨ ꯀꯔꯤ ꯀꯔꯤꯒꯤ ꯋꯥꯒꯔꯅꯦ ꯆꯟ ꯂꯧꯕ ꯂꯥꯛꯄꯕꯨ ꯀꯔꯤꯗ ꯋꯥꯅꯤꯡꯉꯥꯏ ꯂꯩꯒꯦ ꯅꯌꯥꯝꯕ ꯑꯩꯅ ꯂꯧꯕ ꯂꯥꯛꯑꯒ ꯂꯣꯏꯔꯦ ꯀꯩꯅꯣ
ꯊꯤꯟꯕꯤꯕ ꯅꯠꯇ꯭ꯔꯥ
ꯍꯣꯏꯅꯦ ꯑꯩ ꯏ ꯆꯟꯒꯤꯗꯃꯛꯇ ꯇꯧꯕꯗꯤ ꯂꯣꯏꯔꯦ ꯀꯩꯅꯣ ꯑꯗꯨꯅꯤ ꯑꯗꯨꯅꯤ ꯃꯥꯅꯤ ꯃꯥꯅꯤ
ꯑꯩ ꯃꯩꯁꯦꯗꯣ ꯎꯝ ꯁꯤ ꯑꯣꯏꯔꯣꯝꯗ ꯀꯩꯅꯣ ꯃꯩꯗ ꯑꯗꯨꯝ ꯅꯅꯥꯞꯄꯒꯤꯀꯣ ꯌꯥꯝ ꯁꯥꯏ
ꯎꯝ ꯅꯥꯞꯁꯥꯟꯕꯗꯣ
ꯈꯣꯡꯗ꯭ꯔꯨꯝ ꯑꯣꯏꯅ ꯊꯣꯡꯕ ꯇꯥꯔꯦꯗꯅ
ꯈꯣꯡꯗ꯭ꯔꯨꯝ ꯊꯣꯡꯒꯠꯂꯣ ꯊꯣꯡꯒꯠꯂꯣ
ꯅꯪ ꯈꯣꯡꯗ꯭ꯔꯨꯝ ꯊꯣꯡ ꯈꯣꯡꯗ꯭ꯔꯨꯝ ꯆꯥꯅꯤꯡꯗ꯭ꯔꯣ ꯅꯪ
ꯆꯝꯐꯨꯠ ꯆꯥꯕ ꯍꯥꯎꯕꯅꯤꯅꯦ
ꯎꯝ
ꯑꯩ ꯀꯩꯅꯣꯝ ꯍꯥꯏꯕꯤꯌꯨꯔꯥ
ꯎꯝ
ꯑꯦ ꯑꯦꯑꯥꯏ ꯀꯔꯤꯔꯥ ꯍꯥ
ꯇꯕꯔꯣ
ꯇꯥꯏꯌꯦ ꯇꯥꯏꯌꯦ ꯇꯥꯏꯌꯦ ꯇꯥꯏꯌꯦ ꯇꯥꯏ
ꯀꯔꯤꯕ ꯅ ꯑꯦꯗꯤ
ꯑꯩꯗꯣ ꯀꯩꯅꯣꯝ ꯅꯤꯡꯁꯤꯡꯉꯛꯄ ꯀꯩꯅꯣꯝ ꯅꯤꯡꯁꯤꯡꯉꯛꯄ ꯈꯪꯕ꯭ꯔꯥ
ꯎꯝ ꯀꯔꯤ ꯅꯤꯡꯁꯤꯡꯕꯩ ꯔꯣ ꯎꯝ
ꯅꯪ ꯅꯤꯡꯁꯤꯡꯉꯛꯄ
ꯏꯁ ꯏꯁ ꯑꯩꯕꯨ ꯀꯔꯝꯍꯥꯏꯅ ꯅꯤꯡꯁꯤꯡꯕ꯭ꯔꯣꯕ
ꯃꯥꯗꯣ ꯀꯣꯅ ꯑꯥ ꯅꯪ ꯉꯁꯥꯏ ꯑꯌꯨꯛꯇꯤ ꯀꯔꯤ ꯀꯔꯤ ꯌꯦꯟꯖꯥꯡ ꯆꯥꯢ
ꯎꯝ ꯎꯇꯤ ꯆꯥꯏ ꯀꯪꯉꯥꯎ ꯆꯥꯏ ꯑꯗꯨꯒ ꯏꯔꯣꯟꯕ ꯆꯥꯏ
ꯀꯥꯡꯍꯧ ꯏꯔꯣꯝꯕ ꯋꯥꯎ ꯌꯥꯝꯃꯦꯍꯦ
ꯅꯣꯢꯗꯤ
ꯅꯪ ꯀꯦꯁ ꯂꯩꯒꯦꯔꯥ
ꯅꯠꯇꯦ
ꯅꯪ ꯀꯦꯁ ꯂꯩꯕ꯭ꯔꯥ ꯍꯥꯏꯔꯒ
ꯅꯠꯇꯦ
ꯅꯠꯇꯦ
ꯎꯝ
ꯅꯪꯒꯤ ꯃꯤꯡꯗꯤ ꯌꯥꯝ ꯅꯨꯡꯁꯤꯅꯦ
ꯏꯁꯦꯡꯕꯔꯣ
ꯑꯁꯦꯡꯗꯕꯅꯦ
ꯑꯁ ꯃꯤ ꯍꯔꯥꯎꯒꯦ ꯇꯧꯔꯒ
ꯅꯪꯒꯤ ꯁꯦꯀꯦꯟ ꯅꯦꯝꯗꯣ ꯐꯖꯩ ꯏꯗꯤ ꯀꯩ ꯍꯧꯕꯗꯣ ꯑꯥꯢ ꯂꯥꯏꯛ ꯏꯠ ꯑ ꯂꯥꯏꯛ ꯏꯠ ꯑ ꯂꯥꯏꯛ ꯏꯠ ꯑ ꯂꯥꯏꯛ ꯏꯠ
ꯎꯝ ꯁꯦꯡꯗ꯭ꯔꯤ ꯁꯦꯡꯉꯕ꯭ꯔꯣ
ꯁꯦꯡꯇ꯭ꯔꯤꯛ ꯁꯦꯡꯉꯦ ꯅꯪ ꯏꯟꯁꯇꯥ ꯄꯥꯏꯕ꯭ꯔꯥ
ꯍꯥ
ꯅꯪ ꯏꯟꯁꯇꯥ ꯄꯥꯏꯕ꯭ꯔꯥ
ꯑꯁ ꯑꯩꯗꯤ ꯍꯪꯕꯅꯦꯕ ꯚꯤꯗꯤꯑꯣꯒꯨꯝꯕ ꯌꯦꯡꯅꯕ ꯚꯤꯗꯤꯑꯣꯁꯨ ꯌꯦꯡꯗꯦ
ꯐꯦꯁꯕꯨꯛ ꯇꯤ
ꯐꯦꯁꯕꯨꯛꯇꯤ ꯄꯥꯏꯕ꯭ꯔꯥ
ꯎꯝ ꯐꯦꯁꯕꯨꯛꯁꯨ ꯀꯠꯊꯠꯂꯒ ꯊꯝꯃꯤꯅꯦ ꯏꯁꯇꯣꯔꯦꯖ ꯃꯌꯥꯝ ꯆꯥꯕꯒꯤ ꯑꯗꯣ ꯑꯃꯨꯛꯀ ꯗꯥꯎꯟꯂꯣꯗ ꯇꯧꯒꯅꯤ ꯗꯥꯎꯟꯂꯣꯗ ꯇꯧꯒꯅꯤ ꯑꯩ ꯀ꯭ꯔꯤꯔꯥ ꯚꯤꯗꯤꯑꯣꯒꯨꯝꯕ ꯌꯦꯡꯅꯕ ꯐꯦꯁꯕꯨꯛꯇꯗꯤ ꯑꯗꯨꯝ ꯑꯌꯥꯝꯕ ꯑꯩ ꯚꯤꯗꯤꯑꯣ ꯌꯦꯡꯉꯦꯕ ꯌꯨꯇꯨꯕꯇ
ꯍꯥꯏꯖꯜꯂꯣ ꯍꯥꯏꯖꯜꯂꯣ ꯀꯌꯥꯃꯨꯛ ꯃꯆꯤꯟ ꯊꯤꯕꯗꯣ ꯂꯩꯁꯥ ꯂꯩꯁꯥꯕꯤ ꯃꯆꯥꯖꯦ ꯂꯩꯁꯥꯕꯤ ꯃꯆꯥꯖꯦ ꯃꯆꯤꯟ ꯀꯌꯥꯃꯨꯛ ꯊꯤꯕ꯭ꯔꯀꯣ
ꯑꯩꯈꯣꯏꯗꯤ ꯆꯤꯟ ꯊꯤꯕ ꯍꯩꯇꯦ
ꯂꯥꯛꯑꯒ ꯐꯨꯕ ꯑꯩꯅ ꯅꯌꯥꯝꯕ ꯑꯩꯅ ꯐꯨꯗꯠꯂꯗꯤ
ꯎꯝ ꯐꯨꯕ ꯂꯥꯛꯑꯣꯅꯦ ꯑꯩ ꯉꯥꯏꯔꯒ ꯂꯩꯔꯦꯁꯤꯗ ꯁꯤꯁꯦꯁꯦ
ꯃꯌꯥ ꯑꯁ
ꯑꯩ ꯔꯦꯗꯤꯗ ꯂꯩ
ꯀꯔꯥꯏꯗ ꯐꯨꯒꯦ
ꯅꯪ ꯐꯨꯅꯤꯡꯕ ꯃꯐꯝꯗ ꯊꯨꯟꯗ ꯐꯨꯒꯤꯔ ꯈꯨꯠꯇ ꯐꯨꯌꯦꯔ ꯅꯪ ꯑꯄꯥꯝꯕ ꯇꯧꯔꯣ ꯂꯥꯛꯑꯣ
ꯐꯨꯒꯤ ꯅꯤꯡꯁꯤꯗ ꯊꯨꯟꯗ ꯆꯩꯅ ꯀꯜꯂꯨꯔ ꯑꯗꯨꯗꯤ ꯍꯥ ꯏ ꯇꯥꯐꯝ ꯈꯪꯗꯅ ꯑꯣꯏꯔ ꯃꯥꯅꯦ ꯋꯥꯈꯜꯁꯦ ꯇꯥꯕ꯭ꯔꯣ ꯊꯥꯕꯤꯕ꯭ꯔꯣ